ꯍꯜꯂꯣ
ꯍꯥꯎ ꯏꯕꯦꯝꯃ ꯋꯥꯉꯥꯡ
ꯌꯣꯡꯅꯤꯗ ꯀꯔꯤ ꯇꯧꯁꯦꯕ ꯅꯠꯇꯦ ꯁꯤꯁꯦ ꯕꯦꯛ ꯆꯠ ꯌꯥꯕ꯭ꯔꯥ
ꯑꯣ ꯆꯠꯂꯨꯅꯣ ꯌꯥꯔꯒꯗꯤ
ꯑꯁ ꯅꯈꯣꯏ ꯌꯦꯡꯒꯦ ꯌꯥꯕ꯭ꯔꯥꯗꯥꯡ ꯑꯨꯛꯇꯪ
ꯍꯣꯏꯅꯦ ꯍꯣꯏꯅꯦ ꯌꯥꯏꯌꯦ ꯌꯥꯏꯌꯦ
ꯀꯩꯅꯣ ꯁꯤꯜꯕꯤꯌꯥꯗ ꯑꯩꯅ ꯃꯦꯠꯁꯀꯤ ꯃꯦꯇ꯭ꯔꯔꯤꯌꯦꯜ ꯈꯔ ꯊꯥꯔꯛꯑꯣ ꯍꯥꯏꯕ ꯉꯁꯥꯏ ꯊꯥꯔꯛꯑꯦꯕ ꯑꯗꯨ ꯁꯤꯟꯗꯣꯛꯀꯦ ꯇꯧꯕ ꯋꯥꯔꯤ ꯁꯥꯟꯅ ꯑꯉꯥꯡ ꯂꯥꯏꯔꯤꯛ ꯄꯥꯕ ꯁꯪꯉꯤ ꯏꯕꯦꯝ
ꯍꯧꯖꯤꯛꯁꯨ ꯄꯥꯔꯤꯕꫭ
ꯑꯃꯅ ꯃꯦꯠꯁ ꯇꯥꯛꯎꯕ ꯑꯃꯅ ꯉꯁꯥꯏ ꯇꯨꯝꯃꯨꯕꯗꫭ ꯍꯧꯖꯤꯛꯄꯇ ꯍꯧꯇꯥ ꯉꯥꯏꯔꯤ ꯅꯨꯡꯊꯤꯟ ꯄꯥꯕ ꯃꯥꯗꫭ ꯁ꯭ꯀꯨꯜ ꯆꯠꯇꯦꯕ ꯊꯨꯏꯁꯟ ꯑꫭꯖ ꯑꫭꯏꯔꫭ ꯀꯩꯅꫭ ꯉꯝꯗ꯭ꯔꯦ ꯏꯕꯦꯝꯃꯥ
ꯀꯔꯤꯒꯤ ꯉꯝꯗꯕ꯭ꯔꯥ
ꯑꯩꯁ ꯊꯧ ꯂꯩꯇꯕ ꯃꯤ ꯃꯥꯅꯕ꯭ꯔꯣ ꯅꯣꯡꯃꯒꯤ ꯉꯝꯖꯔꯦ
ꯏꯕꯦꯝꯃ ꯌꯥꯝ ꯇꯥꯟꯅꯕꯅꯤ ꯑꯗꯨꯃꯥꯏꯅ ꯇꯧꯔꯒ ꯍꯣꯝ ꯊꯤꯌꯦꯇꯔꯗ ꯂꯨꯄꯥ ꯂꯤꯁꯤꯡ ꯃꯉꯥ ꯃꯉꯥꯅꯤ ꯄꯨꯡ ꯑꯃꯗ ꯊꯥ ꯑꯃꯒꯤ
ꯏꯕꯤꯦꯝꯃ ꯈꯣꯡꯅ ꯆꯠꯂꯨꯔ
ꯅꯥꯑꯗꯤ
ꯀꯥꯏꯗꯦ ꯅꯛꯑꯗꯤ ꯀꯩꯃꯗꯤ ꯀꯥꯏꯗꯦ ꯑꯗꯣ ꯂꯥꯛꯇ꯭ꯔꯗꯤ ꯁꯇ꯭ꯔ ꯂꯩꯇ꯭ꯔꯗꯤ
ꯍꯣꯏ ꯍꯣ ꯍꯣ ꯑꯗꯣ ꯍꯥꯏꯔꯛꯄꯒꯨꯝꯕ ꯌꯦꯡꯉꯣ
ꯑꯃ ꯍꯥꯏꯔꯝꯕꯅꯦ ꯑꯩ ꯇꯜꯂꯦꯅ ꯆꯠꯇꯕ ꯑꯩꯈꯣꯏ ꯃꯥꯥꯟ ꯑꯩ ꯍꯥꯠꯀꯦ ꯗꯧꯔꯤ
ꯀꯔꯤꯅꯣ ꯏꯕꯦꯝꯃ ꯍꯨꯏꯊꯨ ꯍꯦꯟꯃꯟꯗ꯭ꯔꯣ
ꯍꯦꯟꯃꯟ ꯁꯤꯅ ꯅꯪꯗꯤ
ꯊꯥꯏꯅ ꯋꯥꯅꯤꯗ ꯀ꯭ꯂꯥꯁ ꯀꯩꯅꯣꯗ ꯀꯣꯔꯣꯅꯥ ꯃꯅꯨꯡꯗꯔ ꯀꯩꯅꯣꯝ ꯃꯣꯏꯕ ꯑꯩꯈꯣꯏꯒꯤ ꯌꯨꯝꯗꯩ ꯊꯥꯔꯤꯀꯥꯟꯗꯣ ꯑꯦꯛꯖꯥꯝ ꯀꯂꯦꯖꯀꯤ ꯑꯗꯨꯒꯤ
ꯌꯥꯝ ꯊꯤꯅ ꯍꯦꯟꯃꯜꯂꯤ ꯄꯥꯝꯃꯣꯏ ꯌꯥꯝꯅ
ꯑꯗꯨꯀꯥꯟꯗ ꯑꯩ ꯌꯨꯝꯗꯒꯤ ꯃꯥꯄꯥꯟ ꯊꯣꯛꯄ ꯇꯜꯂꯤ ꯀꯥꯟꯕꯅꯤ ꯀꯩꯅꯣ
ꯍꯣꯏ ꯑꯗꯨꯕꯨꯗꯤ
ꯎꯝ ꯅꯪꯁꯨ ꯀꯩꯅꯣꯝꯃ ꯏꯒꯦ ꯀꯩꯗꯧꯒꯦ ꯍ
ꯑꯩꯔꯣ ꯇꯧꯒꯦ ꯇꯧꯒꯦ ꯑꯗꯨ
ꯇꯧꯗꯣꯏꯁꯦ
ꯋꯥꯔꯤ ꯇꯧꯗꯣꯏꯁꯦ ꯑꯩꯁꯨ ꯈꯪꯗꯦꯅꯦ ꯀꯩꯅꯣꯃ ꯋꯥꯔꯤꯁ ꯁꯥꯟꯅꯒꯦꯗꯤ ꯈꯜꯂꯝꯕꯅꯦ ꯑꯗꯣ ꯑꯩꯗꯣ ꯀꯥꯎꯈ꯭ꯔꯦ ꯀꯩꯅꯣꯁꯦ
ꯍꯥꯟꯅ ꯏꯊꯣꯛꯄꯗꯤ ꯌꯥꯔꯣꯏꯗꯧꯔꯤ ꯅꯠꯇ꯭ꯔꯥ
ꯑꯋꯣꯏꯕ
ꯅꯍꯥꯟꯒꯩ ꯌꯥꯗ꯭ꯔꯤꯗꯣ ꯅꯍꯥꯟꯒꯩ ꯌꯥꯗ꯭ꯔꯤꯗꯣ ꯀꯩꯅꯣꯒꯤ ꯖꯤ ꯄꯤ ꯑꯦꯁ ꯑꯣꯟ ꯇꯧꯑꯣꯅ ꯊꯣꯛꯏꯗꯅ ꯑꯗꯨꯗ ꯑꯩ ꯑꯗꯨꯝ ꯑꯣꯟ ꯇꯧꯋꯦꯕ ꯑꯗꯨ ꯌꯥꯗ꯭ꯔꯦ ꯈꯪꯗꯦ ꯉꯁꯤꯗꯤ ꯑꯣꯟ ꯇꯧꯗꯦꯕ
ꯎꯝ ꯎꯝ ꯎꯝ ꯑꯗꯨ ꯅꯪ ꯅꯥꯍꯥꯟꯒꯩ ꯑꯗꯨꯝ ꯀꯟꯅꯦꯛ ꯇꯧꯕ ꯌꯥꯕ꯭ꯔꯣ ꯖꯤꯄꯦꯗꯣ
ꯑꯩ ꯇꯧꯗ꯭ꯔꯤꯌꯦ ꯑꯗꯨꯗꯤ ꯑꯩ ꯑꯃꯨꯛꯇꯕꯨ ꯀꯩꯅꯣ ꯇꯧ ꯑꯗꯨꯅ ꯀꯩꯒꯤꯖꯤ ꯄꯦ ꯀꯅꯦꯛ ꯇꯧꯗꯣꯏꯅꯣ
ꯑꯗꯨꯕꯨꯗꯤ ꯑꯣꯁꯇꯦꯜꯕꯤꯌꯥꯁꯤꯅ ꯑꯃꯨꯛꯅꯦ ꯈꯪꯕ꯭ꯔꯥ ꯀꯃꯥꯏ ꯇꯧꯗꯣꯏꯅꯣ ꯖꯤꯄꯦ ꯀꯅꯦꯛ ꯇꯧꯕ ꯇꯜꯂꯦ ꯇꯧꯔꯛꯄꯅꯦ
ꯑꯩꯁꯨ ꯇꯟꯗꯤ
ꯏꯕꯦꯝꯃ ꯃꯤ ꯌꯥꯝ ꯊꯤꯅꯅꯦ ꯄꯩꯁꯥ ꯌꯥꯝ ꯇꯥꯜꯂꯤꯀꯣ ꯁꯦ ꯏꯃꯥꯟꯅꯕꯤ ꯑꯃꯅ ꯇꯨ ꯊꯥꯔꯇꯤ ꯇꯨ ꯊꯥꯔꯇꯤ ꯑꯩ ꯆꯪꯉꯛꯑꯦꯌꯦ ꯑꯗꯨꯒ ꯏꯃꯥꯟꯅꯕꯤꯒꯤ ꯃꯅꯥꯎ ꯄꯥꯁꯁꯤꯅ ꯇꯨ ꯐꯣꯔꯇꯤ ꯁꯨꯃꯥꯏꯅ ꯆꯪꯉꯛꯑꯦ ꯍꯥꯏꯌꯦꯕ ꯑꯗꯨꯒ ꯏꯕꯦꯝꯃꯥ ꯀꯣ ꯁꯤꯒꯤꯁꯦ ꯑꯗꯨꯒꯅꯦ ꯅꯨꯄꯤ ꯑꯃꯅ ꯃꯥꯒꯤ ꯀꯣꯜꯁꯦ ꯄꯨꯜꯂꯞ ꯀꯦꯟꯁꯦꯜ ꯆꯠꯂꯕ ꯈꯪꯉꯕ ꯔꯤꯖꯦꯛꯁꯦ ꯃꯊꯟꯇ ꯆꯠꯂꯛꯑꯕ ꯀꯝꯄ꯭ꯌꯨꯇꯔꯅ ꯇꯧꯔꯒ ꯑꯗꯨꯒꯤ ꯃꯥꯗꯤ ꯄꯩꯁꯥꯁꯦ ꯀꯩꯝ ꯐꯪꯉꯔꯣꯏꯗꯕ ꯈꯪꯉꯕ ꯍꯥꯏꯗꯤ ꯑꯗꯨꯒ ꯁꯤꯒꯤ ꯃꯤꯁꯦ ꯀꯔꯤ ꯑꯩꯅ ꯐꯖꯅ ꯇꯤꯟꯅꯕ ꯃꯤꯁꯨ ꯅꯠꯇꯦꯕ ꯑꯇꯣꯞꯄ ꯃꯤ ꯑꯃꯅ ꯄꯨꯁꯜꯂꯛꯄꯅꯦꯕ ꯈꯪꯕ꯭ꯔꯥ ꯑꯗꯨꯒꯅꯦ ꯈꯪꯕ꯭ꯔꯥ ꯑꯩꯗꯤ ꯏꯀꯥꯏꯔꯕ ꯁꯣꯝ ꯅꯥꯀꯟꯁꯤꯗ ꯂꯨꯄꯥ ꯌꯥꯡꯈꯩ ꯊꯥꯈ꯭ꯔꯦ
ꯅꯠꯇꯦ ꯁꯤꯁꯦ ꯍꯧꯖꯤꯛ ꯔꯦꯀꯣꯔꯠ ꯇꯧꯕꯒꯤꯅ ꯍꯥꯞꯄꯛꯦ ꯑꯗꯣ ꯁꯤꯁꯦ ꯔꯦꯀꯣꯔꯠ ꯇꯧꯔꯒ ꯑꯩꯅ ꯊꯥꯖꯤꯟꯈꯤꯗꯣꯏꯔꯣ
ꯎꯝ ꯅꯠꯇꯦ ꯃꯁꯥ ꯃꯊꯟꯇ ꯑꯗꯨꯝ ꯊꯥꯖꯟꯒꯅꯤ ꯅꯤ
ꯑꯣ ꯀꯩꯅꯣꯝ ꯍꯥꯏꯒꯦ ꯇꯧꯔꯝꯕꯅꯤ ꯀꯥꯎꯔꯦ ꯑꯣ ꯃꯣꯏ ꯄꯦꯁꯥ ꯄꯦꯁꯥ꯫ ꯆꯪꯉꯦ ꯍꯥꯏꯗꯣ꯫ ꯀꯩꯅꯣ꯫ ꯐꯤꯐꯇꯤꯟ ꯗꯦꯁꯇ ꯆꯪꯉꯛꯏꯔꯥ ꯃꯟꯁꯇ ꯆꯪꯉꯛꯏꯔꯥ ꯀꯃꯥꯏꯅ ꯇꯧꯔꯤꯅꯣꯕ꯫
ꯑ ꯑꯗꯨꯃꯛꯇꯤ ꯍꯣ ꯍꯣ ꯍꯣ ꯅꯨꯃꯤꯠ ꯁꯨꯃꯥꯏꯅ ꯄ꯭ꯔꯣꯁꯦꯁ꯫
ꯄ꯭ꯔꯣꯁꯦꯁꯤꯡ ꯀꯥꯏꯅꯒ ꯍꯥꯟꯅꯗꯤ ꯊꯥꯗꯣꯏꯅꯦꯕ ꯎꯝ ꯑꯗꯨꯒ ꯑꯗꯨꯝ ꯃꯣꯏꯅ ꯀꯥꯞꯄꯛꯄ ꯅꯨꯃꯤꯠ ꯍꯥꯏꯗꯤ ꯈꯪꯗꯦ ꯑꯩꯒꯤꯗꯤ ꯅꯨꯃꯤꯠ ꯃꯉꯥꯅꯤꯃꯨꯛꯀ ꯂꯩꯔꯒꯔꯥ ꯑꯗꯨꯃꯥꯏꯅ ꯀꯥꯞꯄꯛꯄꯁꯨ ꯌꯥꯎꯋꯦ ꯎꯝ꯫
ꯑꯗꯨꯃꯥꯏꯅ ꯑꯣ ꯑꯗꯨꯒ ꯑꯩꯅ ꯊꯥꯏꯅꯉꯥꯏ‌꯫ ꯑꯦꯝ ꯌꯨꯗ ꯇꯧꯔꯤꯀꯥꯟꯗ ꯑꯃ ꯌꯥꯎꯒꯤꯕ ꯁꯤꯒꯤ ꯃꯣꯏꯒꯤ ꯑꯦꯞꯁꯤꯗ ꯑꯈꯣꯏ ꯑꯣꯖꯥꯍꫭꯏꯅ ꯇꯧꯔꯒ ꯌꯥꯎꯍꯟꯈꯤꯕ ꯑꯗꯨꯗꯗꯤ ꯃꯥꯒꯤ ꯄ꯭ꯔꯣꯁꯦꯁꯤꯡꯗꯣ ꯋꯤꯛ ꯑꯅꯤꯕꯨꯗꯤ ꯍꯦꯟꯗꯣꯔꯛꯑꯦꯕꯀꯣ ꯑꯗꯨꯏꯁꯨ ꯊꯥꯏꯅ ꯋꯥꯏ꯫ ꯒꯤ ꯑꯣꯏꯈꯤꯕꯒꯤꯔ ꯈꯪꯗꯦ ꯑꯗꯣ ꯄ꯭ꯔꯣꯁꯦꯁꯤꯡꯗꯤ ꯑꯗꯨꯝꯗꯤ ꯂꯩꯔꯤ ꯑꯗꯣ ꯆꯪꯗꯤ ꯆꯪꯉꯛꯇ꯭ꯔꯤ꯫ ꯑꯗꯨꯅꯤ ꯋꯥ ꯍꯥꯏꯕꯕꯨ꯫
ꯑꯈꯣꯏꯆꯦ ꯃꯆꯥꯅꯨꯄꯤꯗꯣ꯫
ꯎꯝ꯫
ꯍꯟꯗꯛ ꯑꯍꯥꯟꯕ ꯁ꯭ꯀꯨꯜ ꯊꯝꯕꯅꯦꯕ꯫
ꯎꯝ꯫
ꯀꯩꯅꯣ ꯇꯧꯕ꯫ ꯑ ꯃꯣꯏꯅ ꯑꯉꯥꯡꯁꯦ ꯌꯥꯝ ꯄꯤꯛꯅꯜꯂꯤ ꯀꯔꯤ ꯑꯦꯜ ꯀꯦ ꯖꯤꯗ ꯊꯥꯎ ꯍꯥꯏꯕ꯫ ꯁ꯭ꯀꯨꯜꯅ ꯍꯦꯔꯤꯇꯦꯖꯇꯅꯦꯕ ꯑꯗꯨꯗ ꯆꯍꯤ꯫ ꯑꯗꯨꯣ ꯃꯥꯡꯉꯅꯤꯅ ꯑꯈꯣꯏ ꯆꯦꯅ ꯅꯝꯗꯅ ꯌꯨ ꯀꯦ ꯖꯤꯗ ꯇꯝꯍꯜꯂꯦꯕ꯫ ꯑꯗꯨꯗꯒꯤ꯫ ꯀꯩꯝ ꯍꯩꯇ꯭ꯔꯦꯅ ꯑꯈꯣꯏꯁꯦ ꯃꯊꯥꯁꯦ ꯁꯥꯟꯅꯔꯦꯕ꯫
ꯎꯝ꯫
ꯑꯗꯨꯗꯨꯒ ꯑ ꯍꯟꯗꯛ ꯄꯔꯤꯈꯥ ꯍꯥꯏꯗꯣꯛꯄ ꯀꯥꯟꯗ ꯃꯣꯏ ꯑꯣꯜ ꯁꯦꯛꯁꯟꯒꯤ ꯔꯦꯡ ꯊꯔꯠ ꯇꯥꯔꯛꯑꯕ꯫ ꯑꯗꯨꯒꯤ ꯇ ꯏꯁꯋꯦꯂꯤꯡꯗꯨ ꯖꯤ ꯌꯨ ꯑꯥꫪ ꯏ ꯥ ꯃꯦ ꯌꯦ
ꯎꯝ
ꯑꯗꯨꯗ ꯇꯨ ꯃꯥꯔꯛ ꯀꯛꯑꯦ ꯑꯗꯨꯒꯤ ꯊꯔ ꯇꯥꯏꯅꯤꯌꯦ
ꯋꯥ
ꯑꯗꯨꯗꯨꯗ ꯀꯩꯅꯣ ꯑꯗꯨꯒꯤ ꯍꯔꯥꯎꯗꯅ ꯁꯨꯝ ꯑꯉꯥꯡꯗꯣ ꯑꯍꯥꯟꯕ ꯂꯥꯏꯔꯤꯛ ꯇꯝꯕꯅꯤꯅ ꯅ ꯉꯔꯥꯡꯗꯣ ꯆꯥꯛ ꯆꯥꯕꯅꯦꯕ꯫ ꯑꯗꯨꯗ꯫ ꯉꯔꯥꯡꯁꯦ ꯃꯥꯗꯣ ꯂꯥꯛꯑꯕꯅꯤꯅ ꯍꯣꯝꯋꯔꯛꯇꯣ ꯇꯧꯗ꯭ꯔꯦꯗꯅ ꯑꯗꯒꯤ ꯊꯦꯡꯅ ꯍꯜꯂꯦꯅ ꯃꯥꯄꯜ ꯃꯥꯄꯜ ꯃꯈꯥꯏ ꯑ ꯑꯗꯨꯋꯥꯏꯗꯨꯗ ꯑꯗꯨ ꯍꯜꯂꯒ ꯍꯣꯝꯋꯥꯔꯛ ꯇꯧꯕꯁꯤꯗ ꯃꯃꯥꯒ ꯃꯥꯒ ꯇꯧꯃꯤꯟꯅꯕꯁꯤꯗ ꯀꯩꯅꯣ ꯏꯔꯦꯖꫪ ꯃꯥꯡꯈ꯭ꯔꯦꯅ ꯇꯧꯅꯕꯗꯨꯗ ꯄꯦꯟꯁꯤꯜ ꯃꯅꯤꯡꯗ ꯏꯔꯦꯁꯥꯔ ꯌꯥꯎꯕꯗꯣ ꯑꯗꯨꯗꯨꯅ ꯃꯨꯊꯠ ꯄꯤꯕ ꯈꯨꯣꯁꯤꯅ ꯑꯉꯥꯡꯗꯨꯅ ꯃꯨꯊꯠ ꯠꯄꯗꯨꯗ ꯃꯃꯤ ꯁꯦꯡꯗꯕꯗꯣ ꯑꯗꯨꯗ ꯆꯦꯆꯦꯅ ꯃꯨꯊꯠꯄꯤꯕ ꯑꯗꯩꯗꯨꯗ ꯄꯦꯟꯁꯤꯜꯗꯨꯁꯨ ꯍꯦꯛ ꯏꯠꯇ ꯉꯥꯏꯕ ꯃꯆꯤꯟꯗꯣ ꯌꯥꯝ ꯇꯨꯝꯃꯤꯕ ꯑꯗꯨꯅ ꯃꯈꯨꯠꯇꯣ ꯍꯥꯏꯗꯣꯔꯛꯄꯗ ꯑꯉꯥꯡꯗꯨꯅ ꯂꯨꯞꯊꯔꯛꯄꯒ ꯃꯃꯤꯠꯇ ꯊꯤꯜꯂꯒ ꯑꯗꯨꯒꯤ ꯑꯉꯥꯡꯗ ꯀꯞꯄꯗ ꯀꯞꯄꯗ ꯉꯁꯥꯏ ꯗꯣꯛꯇꯔ ꯆꯠꯂꯨꯅꯤ
ꯀꯃꯥꯏꯅ ꯇꯧꯔꯒꯦ ꯑꯗꯨꯗꯤ
ꯑꯗꯨꯗꯤ ꯐꯖꯅ ꯐꯪꯗꯦ ꯍꯤꯗꯥꯛ ꯑꯍꯨꯝ ꯊꯥꯔꯛꯑꯦ ꯑꯉꯥꯡꯗꯨ ꯑꯣꯏꯅ ꯊꯦꯝꯃꯦ ꯑꯗꯨꯒ ꯃꯃꯥ ꯃꯃꯥ ꯅꯡ ꯑꯩ ꯅꯨꯡꯁꯤꯗꯕꯒꯤ ꯅꯠ ꯇꯔꯥꯅ ꯀꯞꯇꯅ ꯎꯝ ꯑꯁ ꯐꯨꯍꯩ ꯑꯃꯅꯦ ꯏꯕꯦꯝꯃꯥ ꯃꯥꯅ ꯄꯨꯡꯁꯨꯝ ꯁꯨꯃꯤ
ꯑꯃ ꯑꯩꯅ ꯑꯗꯨ ꯗꯨꯀꯥꯟ
ꯗꯨꯀꯥꯟꯗꯤ ꯄꯨꯣ ꯑꯗꯨ ꯄꯣꯛꯑꯃꯅꯤ ꯆꯍꯤ ꯆꯍꯤ ꯆꯍꯤ ꯃꯔꯤꯔ ꯃꯉꯥꯔ ꯁꯨꯔꯕꯅꯦ ꯍꯧꯖꯤꯛ
ꯌꯥꯔꯦ ꯀꯩꯅꯣ ꯑꯗꯨꯗꯤ ꯑꯗꯨꯝ ꯂꯥꯏꯗꯤ ꯊꯥ
ꯃꯥꯗꯣ ꯀꯩꯅꯣꯗꯣ ꯃꯣꯏꯒꯤ ꯑꯃ ꯀꯔꯤ ꯀꯤꯠ ꯁꯦꯟꯇꯔꯒꯨꯝꯕꯗꯨꯁꯨ ꯊꯥꯗ꯭ꯔꯦꯕ ꯌꯨꯝꯗ ꯑꯩꯅ ꯑꯦ ꯄꯤ ꯁꯤ ꯋꯥꯟ ꯇꯨ ꯊ꯭ꯔꯤꯒꯨꯝꯕ ꯀꯩꯅꯣ ꯁꯟꯗꯦ ꯃꯟꯗꯦ ꯖꯅꯋꯥꯔꯤ ꯐꯦꯕꯋꯥꯔꯤꯒꯨꯝꯕ ꯁꯨꯝ ꯇꯥꯛꯄꯅꯦꯕ
ꯎꯝ
ꯑꯗꯨꯗꯨꯒ ꯇꯗꯥꯔꯦ ꯑꯗꯨꯝ ꯇꯝꯍꯜꯂꯕ ꯎꯟ ꯃꯤꯁ ꯆꯍꯤ ꯑꯍꯨꯝꯗꯩ ꯇꯝꯅꯩꯗꯅ ꯍꯧꯖꯤꯛꯀꯥꯟꯗꯣ
ꯑꯗꯨꯟ ꯑꯩ
ꯑꯗꯨꯗꯒꯤ ꯆꯍꯤ ꯃꯥꯡꯉꯅꯤꯅ ꯑꯩꯈꯣꯏ ꯆꯦꯅ ꯅꯝꯗꯅ ꯇꯝꯕ ꯑꯗꯩ ꯑꯩꯈꯣꯏ ꯃꯌꯥꯝꯅ ꯁꯥꯎꯔꯤ ꯑꯉꯥꯡꯁꯦ ꯍꯩꯇꯅ ꯆꯠꯇꯥꯔꯦ ꯂꯥꯏꯔꯤꯛꯅ ꯉꯝꯗꯅꯅ ꯆꯩꯕ ꯑꯗꯨꯒ ꯁꯣꯏꯗꯅ ꯁꯣꯏꯗꯅ ꯔꯦꯡ ꯆꯟ ꯊꯣꯔꯛꯄꯁꯤꯗ ꯑꯩꯈꯣꯏꯗꯤ ꯍꯥꯔꯧ ꯃꯟꯒꯤ ꯈꯤꯗꯅ
ꯑꯗꯨꯒ ꯃꯥꯅ ꯌꯥꯝ ꯇꯥꯗꯦꯅꯪ ꯇꯣꯏꯕ
ꯍꯦꯃꯥ ꯑꯗꯨꯒꯨꯝꯕꯗꫭ ꯇꯧꯔꯨꯅꯣꯌꯣ ꯀꯔꯤ ꯗ ꯑꯉꯥꯡ ꯄꯣꯛꯇ ꯉꯥꯏꯔꯤꯌꯦ
ꯑꯉꯥꯡꯅꯦ ꯍꯥꯏꯁꯦ ꯌꯥꯝ ꯇꯥꯗꯦꯗꯤ ꯃꯁꯤꯡ ꯌꯥꯝꯗꯦ ꯍꯥꯏꯕ ꯅꯝꯕꯔꯗꯣ ꯊ꯭ꯔꯤꯗꯣ ꯌꯥꯝ ꯌꯥꯝꯗꯦ ꯍꯥꯏꯕ ꯑꯉꯥꯡꯁꯤꯅ ꯊ꯭ꯔꯤ ꯄꯥꯝꯗꯦ ꯑꯥꯔꯠ ꯇꯦꯟ ꯇꯨꯋ꯭ꯦꯜꯚ ꯄꯝꯃꯤ ꯈꯪꯗꯔꯦ
ꯑ-ꯑ
ꯑꯗꯨꯒꯤ ꯑꯩꯈꯣꯏꯅ ꯑꯩꯈꯣꯏꯅꯤ ꯆꯦꯟꯕꯤ ꯇꯥꯟꯅꯕꯗ ꯐꯥꯔꯁ ꯇꯥꯕꯖꯤꯅ ꯌꯥꯝꯗ꯭ꯔꯥ ꯀꯥꯗ꯭ꯔꯅ ꯑꯩꯩꯅ ꯑꯗꯨꯃꯥꯏꯅ ꯇꯥꯛꯏꯅꯤ ꯇꯥꯛꯈꯤꯕꯅꯤꯉ
ꯑꯃꯨꯛ ꯍꯥꯔꯥꯎꯔꯕꯣ ꯑꯗꯨꯗꯤ
ꯎꯝ ꯒ꯭ꯌꯥꯟ ꯇꯥꯒ꯭ꯔꯦ ꯑꯗꯩ ꯑꯨꯝ ꯃꯥꯡꯒ꯭ꯔꯦ ꯑꯩꯏꯅ ꯁꯤꯜꯂꯤꯁꯤ ꯌꯥꯔꯦ ꯅꯪ ꯑꯃꯨꯛ ꯊꯤꯔꯛꯑꯣ ꯇꯣꯞꯄꯤꯛ
ꯑꯦꯁ ꯑꯦꯁ ꯁꯤ ꯒꯤꯗꯣ ꯅꯪ ꯊꯥꯖꯤꯜꯂꯕꯣ ꯀꯃꯥꯏꯅ ꯇꯧꯒ꯭ꯔꯒꯦ
ꯇꯥꯖꯟꯗ꯭ꯔꯤ ꯀꯩꯅꯣꯁꯨ ꯁꯤꯜꯕꯤꯌꯥꯁꯨ ꯉꯔꯥꯡꯅ ꯉꯁꯥꯏꯅ ꯍꯥꯏꯕꯅꯦ ꯃꯥꯁꯨ ꯊꯥ ꯊꯥꯗꯤ ꯊꯥꯖꯟꯅꯤꯡ ꯑꯗꯨꯒ ꯐꯣꯝ ꯊꯥꯖꯗ꯭ꯔꯤꯌꯦ ꯑꯩꯁꯨ ꯊꯥꯖꯟꯗ꯭ꯔꯤ ꯍꯥꯏꯒꯤꯅꯤ ꯑꯩꯅ
ꯑꯩꯁꯨ ꯊ ꯁꯟꯖꯤꯔ ꯈꯜ ꯂꯤꯕꯅꯦ ꯑꯥꯗꯨꯗꫭ
ꯊꯥꯖꯜꯂꯣ ꯏꯃꯥ ꯑꯩꯈꯣꯏꯁꯨꯦ ꯀꯩꯝ ꯇꯧꯗ꯭ꯔꯤ ꯑꯩꯈꯣꯏꯁꯨꯦ ꯀꯩꯝ ꯇꯧꯗ꯭ꯔꯤ ꯑꯃꯁꯨ ꯄꯩꯈꯥꯅꯦꯅꯦ ꯃꯟꯗꯦ ꯗꯏ ꯁꯟꯗꯦꯗꯁꯨ ꯂꯩ ꯍꯥꯏꯕ ꯀꯝ ꯍꯥꯏꯒꯤꯕꯅꯤ ꯊꯖꯥꯟꯖꯦ ꯊꯥꯖꯜꯂꫭ
ꯑꯗꯣ
ꯁꯦꯂꯦꯕꯁꯇꯣ ꯒꯨꯒꯜꯗ ꯊꯣꯛꯄꯅꯤ ꯑꯦꯁ ꯑꯦꯁ ꯁꯤ ꯁꯤ ꯆꯤ ꯑꯦꯜ ꯁꯦꯂꯦꯕꯁ ꯑꯅ ꯊꯤꯌꫭ
ꯎꯝ ꯎꯝ ꯎꯝ ꯑꯗꯣ ꯑꯩ ꯅꯍꯥꯟ ꯊꯥꯖꯟꯒꯦꯅ ꯇꯧꯋꯦꯕ ꯑꯗꯨꯒ ꯃꯣꯏꯒꯤ ꯀꯩꯅꯣꯗꯣ ꯌꯥꯗꯦ ꯍꯥꯏꯕ ꯊꯥꯖꯟꯕꯒꯤ ꯔꯦꯖꯤꯁꯇ꯭ꯔꯦꯁꯟ ꯇꯧꯕꯒꯤ ꯕꯥꯎꯕꯗ
ꯍꯧꯖꯤꯛꯇꯤ ꯌꯥꯔꯝꯃꯅꯤ ꯑꯩ ꯍꯌꯦꯡ ꯌꯦꯡꯉꯥ ꯍꯥꯏꯔꯛꯀꯦ ꯍꯧꯖꯤꯛ ꯀꯟꯅ ꯁꯤꯜꯂꯤ ꯇꯣꯞ ꯆꯪꯕ ꯌꯥꯝ ꯇꯜꯂꯤꯕꫭ ꯅꯪ ꯑ ꯑꯗꯨꯨꯡ ꯒꯨꯒꯜ ꯆꯪꯉꯣ
ꯍꯧꯖꯤꯛꯄꯨꯗꯤꯌꯦ ꯇꯜꯂꯤꯅꯦ ꯑꯩꯁꯨ ꯍꯌꯦꯡꯒꯨꯝꯕꯩ ꯇꯧꯔꯛꯀꯦ ꯑꯩꯁꯨ ꯌꯥꯕ꯭ꯔꯥ ꯌꯦꯡꯒꯦ ꯑꯗꯨꯒ ꯌꯥꯗ꯭ꯔꯒꯗꯤ ꯑꯃꯨꯛ ꯍꯥꯏꯔꯛꯀꯦ ꯅꯪꯒꯤ ꯑꯃꯨꯛ ꯌꯥꯕ꯭ꯔꯥ ꯍꯥꯏꯔꯛꯑꯣ ꯑꯗꯨꯒ
ꯎꯝ ꯂꯥꯏꯕꯛꯆꯥꯡ ꯌꯦꯡꯉꯕꯗ ꯀꯩꯁꯨ ꯀꯥꯏꯗꯦ ꯍꯥꯏꯕ ꯑꯍꯥꯟꯕꯗ ꯈꯟꯗꯕꯁꯨ ꯀꯩꯁꯨ ꯂꯩꯇꯦ ꯀꯩꯝꯇꯁꯨ ꯄꯔꯤꯄꯤꯌꯔ ꯇꯧꯕꯁꯨ ꯅꯠꯇꯦ ꯈꯪꯗꯣꯛꯄ ꯃꯤꯅꯗꯤ ꯌꯥꯝ ꯂꯥꯏ ꯍꯥꯏꯅꯩꯕ
ꯑꯦ
ꯂꯥꯏ ꯍꯥꯏꯕꯁꯦ ꯄꯥꯕꯗꯨꯒꯤꯁꯨ ꯃꯇꯨꯡ ꯏꯜꯂꯦꯗꯅ ꯑꯗꯣ ꯑꯩꯈꯣꯏꯅ ꯄꯥꯈꯤꯕ ꯉꯥꯛꯇꯁꯨ ꯑꯣꯏꯌꯦꯗꯅ
ꯎꯝ
ꯅꯍꯥꯟꯅꯍꯦꯛ ꯇꯝ ꯂꯣꯏꯔꯛꯄꯩꯗ ꯊꯥꯔꯝꯃꯗꯤ ꯈꯔ ꯅꯨꯡꯉꯥꯏꯗꯧꯅꯤ ꯍꯧꯖꯤꯛ ꯂꯥꯏꯔꯤꯛ ꯄꯥꯕ ꯌꯥꯝ ꯇꯜꯂꯦ ꯊꯥꯏꯅꯩ ꯃꯌꯥꯝꯁꯦ ꯀꯥꯎꯊꯣꯛ ꯁꯤꯜꯂꯤꯁꯦ ꯀꯩ ꯃꯥꯜꯂꯤ ꯅꯝꯕꯔ ꯁꯤꯁꯇꯦꯝ ꯀꯥꯁꯨꯨꯕꯤ
ꯃꯤ ꯑꯥꯗ ꯂꯣꯏ ꯆꯠꯈꯤꯗꯣꯏꯅꯦ
ꯎꯝ ꯑꯩꯗꯤ ꯌꯥꯝ ꯍꯩꯕꯅꯦ ꯑꯩꯗꯤ ꯌꯥꯝ ꯍꯩꯅꯈꯤꯕꯅꯤꯅ
ꯈꯪꯗꯦꯗ
ꯑꯇꯣꯞꯄꯁꯨ ꯌꯥꯝ ꯌꯥꯎꯕꯅꯦ ꯀꯩꯅꯣ ꯑꯩ ꯁ꯭ꯋꯥꯏꯗ ꯏꯕ꯭ꯔꯥ ꯈꯪꯗꯦ ꯑꯣ ꯌꯥꯎ ꯌꯥꯎ ꯌꯥꯎꯋꯦ ꯇꯤꯌꯔ ꯋꯥꯟꯒꯤ ꯁꯤꯗꯩꯗꯅꯦ ꯏꯟꯇꯦꯂꯤꯖꯦꯟꯁ ꯈꯨꯔꯤꯖ ꯅꯦꯕ ꯑꯗꯨꯒ ꯇꯨ ꯇꯨꯗꯅ ꯖꯦꯅꯔꯦꯜ ꯑꯋꯦꯔꯅꯦꯁ ꯑꯗꯨꯒ ꯀ꯭ꯋꯥꯟꯇꯤꯇꯦꯇꯤꯞ ꯑꯦꯞꯇꯤꯇ꯭ꯌꯨꯠꯀ ꯏꯪꯂꯤꯁ ꯀꯝꯄ꯭ꯔꯤꯍꯦꯟꯁꯟꯒꯅꯦꯕ ꯏꯪꯂꯤꯁ ꯀꯝꯄ꯭ꯔꯤꯍꯦꯟꯁꯟꯁꯤꯗꯤ ꯀꯩꯅꯣ ꯒ꯭ꯔꯣꯃꯔ ꯔꯨꯜꯁꯅꯦ ꯁꯦꯟꯇꯦꯟꯁ ꯏꯁꯇ꯭ꯔꯛꯆꯔ ꯑꯗꯒꯤ ꯑꯦꯋꯔ ꯁ꯭ꯄꯣꯇꯤꯡ ꯁꯤꯅꯣꯅꯤꯝꯁꯅꯦ ꯑꯦꯟꯊꯣꯅꯤꯝꯁꯅꯦ ꯑꯗꯨꯒ ꯔꯤꯗꯤꯡ ꯀꯝꯄꯤꯍꯁꯟꯅꯕ ꯁꯤꯗꯤ ꯀꯩꯁꯨ ꯌꯥꯝ ꯄꯥꯛꯂꯨꯗ꯭ꯔꯦꯗꯅ ꯑꯗꯨꯗꯨꯒ ꯀ꯭ꯋꯥꯟꯇꯤꯇꯦꯇꯤꯞ ꯇꯤꯆꯔꯁꯤꯕꯨꯗꯤ ꯑꯗꯨꯝ ꯑꯩꯗꯤ ꯁꯨꯝ ꯈꯪꯉꯦ ꯈꯪꯗ꯭ꯔꯦ ꯍꯥꯏꯖꯔꯒꯦ
ꯑꯑꯣꯏꯕ
ꯑꯗꯣ ꯖꯦꯅꯔꯦꯜ ꯑꯋꯦꯔꯅꯦꯁꯇ ꯀꯔꯦꯟ ꯑꯦꯐꯦꯌꯔꯁ ꯑꯗꯨꯒ ꯁ꯭ꯇꯦꯇꯤꯁ ꯇ ꯁ꯭ꯇꯦꯇꯤꯛ ꯖꯤ ꯀꯦ ꯖꯦꯅꯔꯦꯜ ꯁꯥꯏꯟꯁꯅꯦꯕ
ꯀꯔꯦꯟ ꯏꯐꯦꯌꯠꯁꯤꯗ ꯅꯦꯁꯅꯦꯜ ꯑꯦꯟ ꯏꯟꯇꯔꯅꯦꯁꯅꯦꯜ ꯏꯚꯦꯟꯁ ꯃꯅꯤꯄꯨꯔꯤꯗ ꯑꯝꯇ ꯂꯣꯟꯗ꯭ꯔꯦ
ꯑꯣꯏꯕ
ꯑꯗꯨꯃꯥꯏꯅ ꯈꯔ ꯇꯧꯔꯦ ꯑꯗꯨꯒ ꯇꯤꯌꯔ ꯇꯨꯁꯤꯅ ꯁꯤ ꯄꯥꯁ ꯇꯧꯔꯕ ꯃꯇꯨꯡꯗꯅꯦꯕ
ꯎꯝ
ꯑꯗꯨꯅ ꯃꯦꯠꯁꯅꯦ ꯔꯤꯖꯅꯤꯡꯅꯦ ꯏꯪꯂꯤꯁꯅꯦ ꯖꯦꯅꯔꯦꯜꯋ ꯖꯦꯅꯔꯦꯜ ꯑꯋꯦꯔꯅꯦꯁꯅꯦ ꯑꯗꯨꯒ ꯀꯝꯄ꯭ꯌꯨꯇꯔ ꯅꯣꯂꯦꯖꯀ ꯑꯗꯨꯅ ꯑꯗꯨꯅ ꯀꯩꯅꯣꯁꯦ ꯁꯤꯂꯦꯕꯁ ꯈꯔꯥ ꯕꯁ ꯑꯣꯏꯒꯤꯕ ꯁꯤꯅ